ꯇꯥꯕ꯭ꯔꯣ?
ꯀꯔꯤ ꯇꯧꯕ꯭ꯔꯥ?
ꯀꯩꯁꯨ ꯇꯧꯗꯦꯗ ꯁꯨꯝ ꯃꯔꯨꯞ ꯈꯣꯏꯒ ꯁꯨꯝ ꯐꯝꯃꯝꯕꯅꯤꯗ꯫
ꯑꯣꯥꯎ
ꯎ ꯅꯪꯗꯤ
ꯑꯗꯨꯗꯣ ꯆ ꯆꯄ ꯆꯞꯄꯕ ꯇꯣꯛꯄꯗ ꯉꯥꯏꯔꯤꯗ꯫
ꯀꯩ ꯏꯟꯁꯥꯟ ꯆꯥꯒꯦ꯫
ꯊꯔꯣꯏ꯫
ꯊꯔꯣꯏ ꯑꯣ ꯑꯣ ꯍꯥꯎꯔꯦ꯫ ꯍꯥꯎꯔꯦ ꯌꯥꯝ ꯌꯥꯝꯅꯗꯤ ꯆꯥꯕꯤꯔꯕꯣ?
ꯆꯕꯤꯗꯦꯗꯥ꯫
ꯑꯦ ꯊꯓꯣꯏ ꯑꯗꯨꯝ ꯍꯥꯎꯕꯗꯨꯕꯨ꯫
ꯃꯣꯔꯣꯛ ꯁꯥꯃꯟꯗꯅ ꯆꯥꯗ꯭ꯔꯦ ꯌꯥꯝ꯫ ꯎꯝ
ꯆꯤꯅꯤ ꯊꯥꯛꯑꯒ ꯆꯥꯕ ꯌꯥꯗ꯭ꯔꯣ ꯑꯗꯨꯗꯤ꯫ ꯆꯃꯟꯂꯗꯤ ꯆꯤꯅꯤ ꯊꯝꯃꯒꯀꯣ ꯕꯣꯜ ꯌꯦꯡꯒꯦꯔꯣ꯫ ꯑꯥ
ꯍꯥ
ꯕꯣꯜ ꯌꯦꯡꯒꯔꯣ
ꯑꯁ ꯗꯁꯤꯗꯤ ꯌꯦꯡꯔꯣꯏ ꯑꯌꯨꯛ ꯑꯣꯏꯅ ꯌꯦꯡꯒꯅꯤ꯫ ꯕ꯭ꯔꯖꯤꯜꯒ ꯁꯄꯦꯟ ꯑ ꯑꯥ ꯃꯤꯟ ꯍꯌꯦꯡ ꯑꯣꯏꯅ ꯌꯦꯡꯒꯅꯤ ꯕ꯭ꯔꯥꯖꯤꯜꯒ ꯏꯁꯄꯦꯟꯒꯤ꯫ ꯉꯁꯤꯒꯤꯗꯤ ꯌꯦꯡꯉꯔꯣꯏ꯫
ꯕ꯭ꯔꯥꯖꯤꯜꯒ ꯁꯥꯟꯅꯒꯗꯕꯗ ꯖꯄꯥꯟꯒ ꯅꯠꯇ꯭ꯔꯣ?
ꯑꯣ ꯖꯄꯥꯟ ꯍꯥꯏꯕ ꯑꯦꯟꯋ
ꯍꯥ ꯍꯥ
ꯑꯩꯁꯨ ꯀꯣ ꯀꯣꯛꯁꯦ ꯌꯥꯗ꯭ꯔꯦ꯫
ꯑꯩꯁ ꯌꯥꯝ ꯑꯍꯟ ꯑꯣꯏꯅꯤꯡꯕ ꯃꯥꯜꯂꯦꯗ ꯅꯪꯒꯤ ꯋꯥꯇꯥꯁꯤꯗꯤ꯫
ꯎꯝ ꯀꯅꯥ ꯀꯅꯥ ꯀꯅꯥ ꯂꯩꯒꯦ꯫
ꯑꯩꯒ ꯏꯃꯥꯟꯅꯕꯤ ꯑꯃꯒ
ꯎꯝ ꯃꯄꯥꯟꯗ ꯊꯣꯛꯑꯣꯅꯦ ꯋꯥꯔꯤ ꯐꯖꯟ ꯁꯥꯅꯁꯤꯅꯦ
ꯎꯝ
ꯌꯥꯕ꯭ꯔ
ꯖꯥꯏꯌꯦ
ꯑꯩ ꯅꯣꯛꯅꯤꯡꯉꯦꯕꯣ ꯅꯪꯁꯦ
ꯑꯁ ꯅꯣꯏꯗ ꯍꯩꯒꯨꯝꯕ ꯆꯥꯅꯕ ꯂꯩꯕ꯭ꯔꯥ
ꯀ꯭ꯔꯤ ꯀ꯭ꯔꯤ ꯋꯥꯔ ꯑꯩꯒ ꯁꯥꯟꯅꯒꯗꯧꯕ ꯂꯩ ꯎꯝ
ꯑꯗꯨꯀꯣ
ꯎꯝ
ꯎꯝ ꯅꯣꯏꯔꯣꯝꯗ ꯍꯩ ꯆꯥꯅꯤꯡꯉꯥꯏ ꯍꯩꯅꯧꯒꯨꯝꯕ ꯂꯩꯕ꯭ꯔꯥ ꯍꯪꯕꯅꯤꯗ
ꯎꯝ ꯍꯩꯅꯧꯕꯨꯗꯤ ꯄꯥꯜꯂꯦ ꯌꯥꯝ ꯄꯥꯜꯂꯦ ꯑꯗꯨ ꯃꯤꯅ ꯍꯨꯔꯥꯟꯃꯟꯗꯅꯀꯣ ꯌꯥꯗ꯭ꯔꯦꯕ
ꯑꯦ ꯅꯪ ꯂꯩ ꯂꯩꯅ ꯍꯨꯔꯥꯥꯟꯍꯟꯕ
ꯑꯁ ꯑꯈꯣꯏꯅꯀꯣ ꯑ ꯂꯥꯏꯛ ꯃꯄꯥꯟꯒꯨꯝꯕꯗ ꯊꯣꯛꯈ꯭ꯔꯕ ꯀꯥꯟꯗ ꯃꯤꯅ ꯑꯗꯨꯝ ꯍꯦꯛꯇ ꯍꯦꯛꯄ
ꯑꯣ ꯑꯣ ꯑꯗꯨ ꯑꯣꯏꯔꯗꯤ ꯃꯄꯥꯟ ꯁꯨꯡꯊꯣꯛ ꯊꯣꯛꯑꯅꯨ ꯍꯌꯦꯡꯗꯒꯤꯗꯤꯀꯣ
ꯍꯣꯏ ꯊꯣꯛꯂꯣꯏꯒꯦꯀꯣ ꯑꯗꯨꯗꯤ
ꯊꯣꯛꯇ ꯊꯣꯛꯇꯕꯤꯗ ꯁꯨꯝ ꯁꯪꯉꯒ ꯂꯩꯔꯣ ꯑꯗꯨꯒ ꯑꯗꯨ ꯐꯥꯎ ꯍꯨꯔꯥꯟꯕꯤꯒꯅꯤꯗ ꯅꯪꯒꯤꯗꯤ
ꯅꯪꯅ ꯁꯪꯕꯤꯌꯣ ꯑꯗꯨꯗꯤ
ꯑꯩꯅ ꯁꯪꯕꯤꯗꯣꯏꯕ
ꯎꯝ
ꯑꯩꯗꯤ ꯅꯪꯒꯤ ꯅꯪꯒꯤ ꯊꯃꯣꯏꯗ ꯁꯪꯕꯤꯒꯦ
ꯌꯥꯏ ꯌꯥꯏ ꯑꯗꯨꯁꯨ
ꯀꯩꯁꯨ ꯀꯥꯏꯗꯦꯅ
ꯍꯣꯏ ꯀꯥꯏꯗꯦ ꯀꯩꯁꯨ ꯀꯥꯏꯗꯦ
ꯀꯥꯏ ꯍꯥꯏꯔꯛꯑꯗꯤ ꯑꯩ ꯍꯧꯖꯤꯛꯁꯤ ꯈꯨꯗꯛꯇ ꯀꯞꯄ ꯍꯧꯔꯗꯧꯅꯦꯕ
ꯅꯪ ꯀꯅꯥꯕꯨ ꯁꯞꯄꯣꯔꯠ ꯇꯧꯒꯦ ꯕꯣꯜ ꯌꯦꯡꯕꯁꯦ
ꯑꯥꯔꯖꯦꯟꯇꯤꯅꯥ
ꯑꯥꯔꯖꯦꯟꯇꯤꯅꯥ
ꯍꯣꯏ
ꯑꯁꯦꯡꯕ
ꯍꯣꯏ
ꯑꯣ
ꯅꯪꯗꯤ
ꯌꯥꯝ ꯃꯥꯟꯅꯩꯌꯦ
ꯅꯪꯁꯨꯔꯣ
ꯎꯝ ꯑꯈꯣꯏ ꯏꯇꯥꯎ ꯃꯦꯁꯤꯗꯣ
ꯑꯥ
ꯉꯁꯥꯏ ꯐꯣꯟ ꯇꯧꯔꯛꯄꯅꯦ ꯃꯥꯅ ꯐ꯭ꯔꯤꯀꯤꯛ ꯀꯥꯎꯕꯗꯣ ꯆꯪꯕꯗꯣ ꯐꯖꯕ꯭ꯔꯥ ꯍꯪꯕꯅꯦ ꯑꯩꯕꯨ
ꯑꯣ ꯑꯗꯨꯃꯥꯢꯅ ꯑꯣꯏꯈ꯭ꯔꯦ
ꯎꯝ ꯑꯁ ꯅꯣꯏ ꯅꯣꯏ ꯀꯩꯅꯣ ꯇꯧꯕ꯭ꯔꯥ ꯑꯣꯛꯀꯨꯝꯕ ꯂꯣꯏꯕ꯭ꯔꯥ
ꯂꯣꯏꯗꯦꯗ ꯈꯣꯏꯗꯤ
ꯂꯣꯏꯕ ꯌꯥ
ꯅꯣꯏ ꯅꯣꯏꯗꯤ ꯂꯣꯏꯕ꯭ꯔꯣ
ꯎꯝ ꯂꯣꯏꯗꯦꯗ ꯑꯗꯨꯕꯨ ꯑꯩꯈꯣꯏ ꯌꯨꯝ ꯃꯅꯥꯛꯇ ꯂꯣꯏꯌꯦꯕꯀꯣ
ꯑꯥ
ꯅꯝꯊꯤꯕꯗ ꯂꯣꯏꯔꯦ ꯅꯪ ꯀꯩꯅꯣ ꯆꯥꯅꯤꯡꯕ꯭ꯔꯥ ꯊꯩꯕꯣꯡꯒꯨꯝꯕ ꯆꯥꯅꯤꯡꯕ꯭ꯔꯥ
ꯍꯣꯏ ꯆꯥꯅꯤꯡꯉꯤꯅꯦ ꯊꯤꯟꯕꯤꯔꯛꯑꯣꯅꯦ
ꯑꯁ ꯑꯗꯨ ꯑꯣꯏꯔꯗꯤ ꯍꯌꯦꯡꯖꯦ ꯈꯥꯎ ꯑꯃꯗ ꯐꯖꯅ ꯌꯥꯜꯂꯒ ꯄꯨꯔꯛꯀꯦ ꯅꯪꯒꯤꯗꯃꯛ
ꯍꯣꯏ ꯄꯨꯔꯛꯑꯣ ꯉꯥꯏꯔꯝꯃꯒꯦ
ꯉꯥꯏꯔꯝꯒꯅꯨ ꯅꯪꯁꯨ ꯂꯥꯛꯀꯗꯕꯅꯦ
ꯇꯪꯈꯥꯏ ꯇꯪꯈꯥꯏ ꯂꯥꯛꯄꯤꯗꯨꯔꯣ
ꯑꯗꯨꯅꯦ
ꯅꯪꯅ ꯇꯪꯈꯥꯏ ꯂꯥꯛꯄ ꯑꯩꯅ ꯇꯪꯈꯥꯏ ꯂꯥꯛꯄ ꯑꯗꯨꯔꯣ
ꯑꯗꯨ ꯊꯩꯕꯣꯡꯁꯨ ꯅꯪꯒꯤ ꯇꯪꯈꯥꯏ ꯑꯩꯒꯤ ꯇꯪꯈꯥꯏ
ꯎꯝ ꯂꯝꯕꯤ ꯃꯌꯥꯏꯗ ꯆꯥꯕ ꯃ
ꯂꯝꯕꯤ ꯃꯌꯥꯏꯗꯒꯤ ꯑꯩꯗꯤ ꯆꯥꯕ ꯍꯧꯔꯗꯧꯅꯦ
ꯌꯥꯏꯅꯥ
ꯌꯥꯏ ꯑꯗꯨꯁꯨ
ꯍꯌꯦꯡꯗꯤ ꯑꯩꯈꯣꯏꯗꯤ ꯂꯧ ꯆꯠꯂꯅꯤ ꯑꯗꯨꯅ ꯉꯁꯤꯗꯤ ꯉꯟꯇꯥ ꯇꯨꯝꯕ ꯇꯥꯔꯦ
ꯑꯣ ꯇꯨꯝꯃꯣ ꯇꯨꯝꯃꯣ ꯌꯥꯝ ꯋꯥꯔꯝꯃꯅꯤ
ꯑꯁ ꯅꯍꯥꯟ ꯅꯨꯃꯤꯠ ꯅꯨꯃꯤꯠ ꯅꯤꯅꯤ ꯍꯨꯝꯅꯤ ꯁꯨꯔꯦ ꯏꯊꯟꯗ ꯂꯧꯔꯥꯡ ꯆꯠ ꯂꯧ ꯁꯨꯕ ꯆꯠꯄꯗꯀꯣ
ꯑꯁ ꯑꯩ ꯀꯧꯔꯛꯄ ꯌꯥꯗ꯭ꯔꯣ ꯑꯗꯨ
ꯑꯁ ꯅꯪꯗꯤ ꯑꯗꯨ ꯃꯇꯝꯗ ꯌꯥꯝ ꯄꯣꯡꯉꯦ ꯀꯧꯔꯁꯨ ꯑ ꯀꯧꯔꯁꯨ ꯇꯥꯗꯕꯒꯨꯝꯅ ꯇꯨꯃꯤꯟ ꯇꯨꯃꯤꯟ ꯑꯗꯨꯝ ꯂꯩꯊꯣꯛꯑꯒ ꯆꯠꯈꯤꯕꯗꯨꯕꯨ
ꯑꯩꯗꯤ ꯅꯪꯅ ꯀꯧꯕꯅꯦ ꯍꯥꯏꯁꯨ ꯈꯪꯗꯕ ꯑꯗꯨꯒꯤ ꯑꯣꯏꯔꯝꯒꯅꯤ
ꯎꯝ ꯑꯗꯨ ꯑꯣꯏꯗꯤ ꯍꯌꯦꯡꯗꯤ ꯀꯧꯒꯦꯀꯣ ꯍꯩ ꯍꯌꯦꯡꯗꯤ ꯅꯪꯕꯨ ꯀꯧꯔꯒꯦꯕ
ꯍꯣꯏ ꯀꯧꯔꯛꯑꯣ ꯑꯩꯒꯤ ꯌꯨꯝ ꯃꯈꯥꯗ ꯉꯥꯏꯔꯝꯃꯣ ꯀꯣ ꯆꯠꯃꯤꯟꯅꯔꯁꯦ
ꯌꯦꯠꯄꯥꯛ ꯌꯦꯠꯄꯥꯛ ꯑꯆꯧꯕ ꯑꯅꯤ ꯄꯥꯏꯔꯒ ꯉꯥꯏꯔꯝꯒꯦ
ꯍꯣꯏ
ꯎꯝ ꯌꯣꯄꯥꯛ ꯃꯁꯛ ꯎꯔꯒ ꯅꯪ ꯑꯃꯨꯛ ꯔꯨꯝꯗ ꯆꯦꯟꯁꯤꯟꯒ꯭ꯔꯗꯤ ꯂꯣꯏꯔꯦꯀꯣ
ꯆꯦꯟꯂꯣꯏꯅꯦ ꯌꯣꯠꯄꯥꯛꯇꯣ ꯃꯆꯥ ꯑꯣꯏꯅ ꯄꯥꯏꯕꯤꯌꯨꯀꯣ ꯑꯆꯧꯕꯗꯤ ꯉꯝꯔꯣꯏꯕ ꯑꯩꯗꯤ
ꯑꯗꯨꯕꯨꯗꯤ ꯃꯁꯥ ꯃꯁꯥꯒꯤ ꯆꯥꯟꯗ ꯄꯨꯕ ꯊꯥꯡꯕ ꯌꯥꯕ ꯌꯦꯡꯉꯒ ꯄꯨꯗꯣꯏꯅꯦ ꯀꯩꯅꯣ ꯅꯪ ꯅꯁꯥ ꯆꯥꯎꯔꯗꯤ ꯆꯥꯎꯕ ꯌꯣꯄꯥꯛ ꯄꯨꯒꯗꯕ
ꯑꯩꯈꯣꯏꯗꯤ ꯄꯤꯛꯄꯅꯤꯅ ꯑꯄꯤꯛꯄꯗꯣ ꯄꯥꯏꯕ ꯇꯥꯔꯦꯗꯅ
ꯑꯦ ꯑꯗꯨꯕꯨꯗꯤ ꯅꯪ ꯄꯤꯛꯑꯗꯤ ꯀꯩꯁꯨ ꯋꯥꯔꯨꯅꯨ ꯌꯣꯠꯄꯥꯛ ꯅꯠꯇꯕꯤꯗ ꯅꯪꯒꯤꯗꯤ ꯏꯁꯤꯡ ꯕꯣꯇꯜ ꯑꯃ ꯊꯥꯡꯍꯜꯂ ꯂꯣꯏꯔꯦ ꯑꯗꯨꯗꯤ ꯑꯁ ꯂꯩꯁꯥꯕꯤꯁꯤꯡꯁꯦ ꯑꯉꯛꯄꯅꯦꯀꯣ
ꯀ꯭ꯔꯤ ꯇꯧꯔꯒꯦ ꯑꯃꯨꯛꯀ
ꯂꯩꯁꯥꯕꯤꯁꯤꯡꯁꯦ ꯃꯑꯣꯡ ꯑꯃꯅꯤꯅꯦ ꯅꯪ ꯂꯤꯞ ꯏꯁꯇꯤꯛ ꯁꯪꯕ꯭ꯔꯥ
ꯁꯪꯗꯦꯍꯦ ꯀꯗꯥꯏꯗꯒꯤ ꯑꯩꯈꯣꯏꯗꯤ ꯂꯤꯞꯕꯥꯝ ꯕꯦꯁꯂꯤꯟꯅ ꯂꯣꯏꯔꯦ
ꯑꯣ ꯑꯗꯨꯗꯤ ꯐꯩꯅꯦ
ꯑꯗꯨ ꯂꯩꯩꯁꯥꯕꯤ ꯑꯃꯀꯣ
ꯑꯥ
ꯃꯥꯗꯨ ꯕꯖꯥꯔꯗꯒꯤ ꯄꯣꯠ ꯂꯩꯗꯕꯤꯗ ꯃꯄꯥꯟ ꯂꯝꯗꯒꯤ ꯑꯣꯗꯔ ꯇꯧꯕꯅꯦꯕ
ꯑꯣ
ꯑꯗꯨ ꯗꯦꯂꯤꯚꯔꯤ ꯇꯧꯔꯛꯄ ꯅꯨꯄꯥ ꯉꯣꯟꯗꯀꯣ
ꯑꯣ
ꯁꯨꯝ ꯁꯨꯃꯥꯏꯅ ꯍꯥꯏꯕꯅꯤꯅꯦ ꯑꯁ ꯅꯪꯒꯤ ꯅꯪꯉꯣꯟꯗ ꯄꯣꯠ ꯆꯩ ꯅꯨꯡꯇꯤꯒꯤ ꯂꯧꯕꯅꯦ ꯃꯃꯜ ꯈꯔ ꯇꯥꯕꯤꯌꯨ ꯍꯥꯏꯅ ꯋꯥ ꯌꯦꯠꯅꯔꯒ ꯂꯩꯕ ꯋꯥꯅꯤꯗ
ꯑꯁ ꯀꯔꯝꯕ ꯅꯨꯄꯤꯔꯣꯀꯣ ꯑꯗꯨꯁꯨ ꯍꯦꯃꯟꯗ꯭ꯔꯣ ꯑꯗꯨꯗꯤ
ꯑꯗꯨꯅꯦ ꯂꯩꯁꯥꯕꯤꯁꯤꯡꯁꯦ ꯈꯔꯕꯨꯗꯤ ꯃꯀꯣꯛꯁꯨ ꯋꯥꯡꯉꯦꯕꯀꯣ ꯃꯣꯏꯗꯤ ꯁꯤꯡꯁꯨ ꯁꯤꯡꯉꯦ ꯑꯁ ꯃꯤꯆꯤꯒ ꯈꯞꯇꯅꯀꯣ
ꯌꯥꯔꯣꯏ ꯑꯗꯨꯒꯨꯝꯕ ꯅꯨꯄꯤꯗꯤ
ꯍꯣꯏ ꯅꯪꯗꯤ ꯑꯗꯨꯃꯥꯏꯅ ꯇꯧꯗꯕꯅꯤꯅ ꯑꯩꯗꯤ ꯅꯪꯕꯨ ꯌꯥꯝ ꯊꯥꯖꯔ ꯂꯩꯔꯕꯅꯦ ꯉꯁꯤꯁꯦ ꯊꯥꯖꯁꯦ ꯌꯥꯝ ꯉꯥꯜꯂꯦꯕꯨ ꯃꯄꯥꯟ ꯊꯣꯛꯑꯒ ꯌꯦꯡꯉꯨꯅꯦ
ꯉꯥꯜꯂꯤꯅꯦ
ꯎꯝ ꯑꯁ ꯐꯝꯐꯝꯗꯒꯀꯣ ꯅꯪꯒ ꯑꯩꯒ ꯐꯝ ꯃꯝꯃꯒ ꯋꯥꯔꯤꯒ ꯁꯥꯕꯗꯣ ꯅꯤꯡꯁꯤꯡ ꯂꯛꯏꯕꯨ
ꯍꯩ ꯍꯩꯅꯧꯒ ꯆꯥꯔꯒꯀꯣ
ꯍꯣꯏ ꯃꯣꯏꯒ ꯊꯣꯛꯑꯗꯅ
ꯏꯁꯩ ꯀ ꯉꯪꯉꯗꯅꯀꯣ ꯑꯁ ꯅꯨꯡꯁꯤ ꯅꯨꯡꯉꯣꯜ ꯇꯧꯔꯤꯗꯣ ꯑꯗꯨ ꯃꯇꯝꯗꯣ ꯑꯁ ꯌꯥꯝꯅ ꯂꯥꯛꯍꯟꯅꯤꯡꯉꯤ ꯑꯃꯨꯛꯀ
ꯂꯥꯛꯀꯅꯤꯅꯦ ꯀꯔꯤꯒꯤ ꯋꯥꯈꯜ ꯋꯥꯕ꯭ꯔꯣꯅꯦ ꯍꯦ
ꯑꯩꯗꯤꯀꯣ
ꯎꯝ
ꯅꯪꯒꯤꯗꯃꯛꯇ ꯌꯥꯝꯅ ꯀꯩꯅꯣ ꯈꯟꯈ꯭ꯔ ꯃꯥꯜꯂꯦꯕ ꯑꯗꯨꯒꯤ ꯏꯁ ꯑꯩꯗꯤ
ꯆꯥꯛ ꯆꯥꯔꯝꯗꯥꯏꯗ ꯆꯥꯛ ꯏꯟꯁꯤꯟꯒꯦ ꯇꯧꯕ ꯀꯥꯟꯗꯀꯣ ꯑꯩꯒꯤ ꯆꯤꯟꯗ ꯏꯟꯁꯤꯟꯗꯕꯤꯗ ꯑꯇꯣꯞꯄꯗ ꯏꯟꯁꯤꯟꯕ ꯋꯥꯅꯦꯗ
ꯑꯁ ꯅꯪꯁꯨ ꯑꯗꯨꯃꯥꯏꯅꯗꯤ ꯇꯧꯒꯅꯨꯗ
ꯑꯁꯦꯡꯕꯅꯦ ꯑꯗꯨ ꯅꯪꯕꯨ ꯈꯟ ꯈꯜꯂꯒ ꯑꯩꯗꯤ ꯇꯨꯝꯃ ꯀꯥꯟꯗꯁꯨ ꯀꯣ ꯀꯔꯤꯁꯨ ꯎꯗ꯭ꯔꯦ ꯇꯨꯝꯈ꯭ꯔꯗꯤ ꯉꯁꯥꯏꯗꯣ
ꯎꯝ
ꯀꯔꯤꯒꯤꯔ ꯈꯪꯗꯦ ꯆꯥꯛ ꯆꯥꯔꯒ ꯑꯩꯒꯤ ꯄꯨꯛ ꯊꯟꯕ ꯋꯥꯅꯤꯗ
ꯑꯥꯎ ꯅꯪ ꯕꯤꯔꯅꯤꯅꯦ ꯑꯗꯨꯗꯤ
ꯅꯪꯒꯤꯁꯨ ꯁꯨꯃꯥꯏꯅ ꯇꯧꯕ꯭ꯔꯥ
ꯍꯣꯏ ꯑꯩꯁꯨꯀꯣ ꯉꯁꯥꯏꯗꯣꯀꯣ ꯑꯗꯨꯃꯥꯏꯅ ꯇꯧꯋꯦ ꯈꯪꯕ꯭ꯔꯥ ꯑꯁ ꯑꯩꯗꯣ ꯄꯥꯈꯠꯄꯅꯤꯅꯦ ꯑꯩꯗꯤ ꯀ꯭ꯔꯤ ꯇꯧꯕ꯭ꯔꯥ ꯍꯥꯏꯅ ꯈꯟꯕꯅꯦꯕ ꯑꯗꯨ
ꯎꯝ ꯅꯪ ꯊꯔꯣꯏ ꯆꯨꯞꯄꯗꯤ ꯍꯩꯔꯝꯗꯧ ꯃꯥꯜꯂꯦꯕꯀꯣ
ꯎꯝ
ꯑꯗꯨꯕꯨ ꯅꯪꯅ ꯈ꯭ꯋꯥꯏꯗꯒꯤ ꯍꯩꯇꯕ ꯑꯃ ꯂꯩꯌꯦ ꯅꯪ
ꯀꯔꯤꯔꯣ ꯑꯃꯨꯛꯀ ꯍꯥꯏꯕꯤꯔꯛꯑꯣ ꯑꯩꯒꯤ
ꯑꯩꯒꯤ ꯊꯃꯣꯏ ꯃꯁꯛ ꯈꯪꯗꯕꯗꯣ
ꯑꯗꯨꯃꯛꯇꯤ ꯅꯪ ꯌꯥꯝ ꯍꯩꯇ꯭ꯔꯦꯕꯨ ꯍꯌꯦꯡꯁꯦ ꯕꯣꯜ ꯐꯖꯅ ꯌꯦꯡꯉꯅꯤ ꯑꯗꯨꯒ ꯑꯌꯨꯛ ꯍꯧꯒꯠꯂꯒ ꯂꯧ ꯆꯠꯂꯅꯤ ꯑꯗꯨ ꯅꯪ ꯇꯧꯋꯦꯜꯒꯨꯝꯕ ꯀꯩ ꯀꯩꯅꯣ ꯄꯨꯊꯣꯛꯅꯕ ꯁꯦꯝ ꯁꯥꯔꯒ ꯂꯩꯌꯨꯀꯣ ꯑꯩ ꯍꯜꯂꯛꯀꯥꯟꯗ
ꯍꯣꯏ ꯍꯣꯏ ꯏꯁꯤꯡꯁꯨ ꯀꯣ ꯑ ꯁꯥꯍꯜꯂꯒ ꯀꯣ ꯅꯪ ꯏꯔꯨꯅꯤꯡꯉꯥꯏꯒꯤ ꯐꯖꯅ ꯄ꯭ꯔꯤꯄꯦꯌꯔ ꯇꯧꯔꯒ ꯊꯝꯕꯤꯔꯝꯃꯒꯦ
ꯍꯟꯗꯛꯇꯤ ꯀꯥꯂꯦꯟ ꯊꯥꯅꯤꯅ ꯏꯁꯤꯡꯗꯤ ꯁꯥꯍꯟꯗ꯭ꯔꯁꯨ ꯌꯥꯔꯦꯗ
ꯍꯣꯏ ꯀꯥꯂꯦꯟ ꯊꯥ ꯑꯣꯏꯔꯁꯨ ꯅꯪꯗꯤ ꯂꯧ ꯆꯠꯂꯒ ꯍꯜꯂꯛꯀꯅꯤꯗꯅ ꯑꯗꯨꯅ ꯈꯔ ꯋꯥꯒꯅꯤꯗꯅ